ꯍꯜꯂꯣ
ꯑꯣ ꯑꯃ
ꯇꯥꯏ ꯇꯥꯏ
ꯀꯔꯤ ꯇꯕꯤꯒꯦ
ꯀꯔꯤꯝꯇ ꯇꯧꯗꯦ
ꯑꯣ ꯑꯥꯛ ꯅꯨꯡꯖꯡ ꯆꯥꯔꯝꯕꯅꯤꯀꯣ
ꯆꯥꯔꯦ
ꯀꯔꯤ ꯃꯆꯦꯜ ꯆꯥꯒꯦ
ꯉꯁꯤꯁꯦ ꯀꯩꯅꯣ ꯍꯋꯥꯏ ꯊꯣꯡꯉꯦ
ꯑ
ꯆ ꯀꯩ ꯃꯊ ꯆꯥꯔꯒꯦꯗꯇꯦ
ꯎ ꯍꯣꯏꯁꯦ ꯑ ꯂꯟꯆꯁ ꯑꯩꯣꯏ ꯍꯟꯗꯛ ꯀꯩꯅꯣꯇ ꯆꯠꯄꯒꯤ ꯂꯟꯁ ꯐꯪꯗ꯭ꯔꯦ ꯑꯩꯈꯣꯏ ꯑꯣꯜꯃꯣꯁ ꯑꯗꯨꯅ ꯀꯩꯁꯨ ꯆꯥꯗ꯭ꯔꯦ ꯉꯁꯤꯗꯤ
ꯏꯍ ꯂꯩꯔ ꯆꯥꯕꯗꯤ
ꯂꯩꯥꯏꯅꯦ ꯆꯥꯕꯤ ꯑꯦꯗ ꯀ ꯑꯁꯤꯗꯣ ꯍꯛꯆꯥꯡꯗ ꯅꯨꯡꯉꯗꯕ ꯑꯗꯨ ꯀꯩꯁꯨ ꯆꯥꯅꯤꯡꯗꯕ ꯑꯗꯨꯒꯤ
ꯁꯔꯥ ꯍꯦꯂ
ꯑꯥ ꯑꯗꯨ ꯍꯜꯂꯛꯑꯗꯤ ꯆꯥꯕꯗꯤ ꯌꯥꯅꯤꯗ ꯍꯣꯁꯇꯦꯜꯗꯀꯣ ꯍꯣꯁꯇꯦꯜ ꯂꯩꯕꯅꯤꯅ ꯑꯃꯨꯛ ꯂꯥꯛꯒ
ꯎꯝ ꯁꯦꯚꯤꯡ ꯇ ꯑꯣꯏꯔꯣ
ꯁ ꯑꯗꯨ ꯑꯗꯨ ꯑꯁ ꯀ ꯏꯟꯖꯥꯟ ꯆ ꯍꯥꯎ ꯇꯅꯤ ꯃꯖ ꯐꯥꯎꯗ ꯁꯤ ꯂꯩ
ꯎꯝ ꯀꯥꯏꯗ ꯂꯩꯅꯣ ꯑꯩꯁꯦ ꯌꯨꯝ
ꯌꯨꯝꯗ ꯅꯠꯇꯣꯣꯁꯗ ꯂꯩ
ꯑꯣꯝ ꯃꯅꯤꯄꯨꯔꯗ ꯂꯩꯇ꯭ꯔꯣꯕ
ꯃꯠꯇꯦ ꯍꯡ ꯃꯅꯤ ꯀ ꯅꯠꯇꯦ
ꯃꯤꯈꯩꯁꯨꯦ ꯃꯅꯤꯄꯨꯔꯗ ꯑꯝꯇ ꯂꯩꯅꯤꯡꯗ꯭ꯔꯕ ꯈꯪꯗꯦ ꯃꯅꯤꯄꯨꯔ ꯂ ꯃꯅꯤꯄꯨꯔꯗꯁꯨ ꯂꯩꯇꯦ ꯇ ꯍꯥꯏꯅꯌꯦ
ꯑꯗꯨ ꯑꯗꯨ ꯂꯥꯏꯔꯤꯛ ꯑꯗꯨꯝ ꯀꯌꯥꯁꯨ ꯃꯤ ꯃꯆꯥꯥ ꯃꯁꯥꯒꯤꯀꯣ ꯄꯟꯅꯅꯤ ꯅꯔꯤ ꯀꯝꯕ ꯇꯕ ꯆꯠꯇꯅ
ꯃꯥꯅꯦ
ꯎꯝ ꯑꯗꯣꯝꯗꯤ ꯀꯔꯤ ꯇꯧꯕꯤꯔꯤꯒꯦ
ꯀꯝꯇ ꯎꯕꯤꯦꯗ
ꯀꯣꯂꯦꯖꯀꯨꯝꯕ
ꯂꯣꯏꯔꯦ
ꯀꯣꯂꯦꯖ ꯑꯣꯏꯔꯦ ꯃꯥꯁꯇꯔ ꯑꯣꯏꯔꯦ
ꯎ ꯇ ꯎꯗ꯭ꯔꯦ
ꯀꯔꯤ ꯀꯔꯤ ꯁꯕꯖꯦꯛ ꯂꯧꯔꯛꯀꯦ
ꯎ
ꯑꯥ ꯑꯥꯗ
ꯇꯥꯕ꯭ꯔꯣ
ꯍꯗꯤꯥꯏ ꯇꯥꯏ ꯇꯥꯏ
ꯑꯇꯩ ꯅ ꯁ ꯆꯦꯛ ꯂꯧꯋꯦ
ꯑ ꯀꯀꯦ ꯆꯃꯝ ꯑꯗꯨꯝ ꯌꯨꯝꯗ ꯂꯩꯕ ꯍꯥꯏꯕꯗꯨꯅꯦ ꯑꯗꯨꯗꯤ
ꯑ ꯃꯤꯦꯗꯤꯝ ꯑꯣꯏꯔꯔꯤꯕ ꯀꯣ
ꯑꯥ ꯑꯝ
ꯑꯗꯣ ꯅꯗ
ꯀꯔꯤ ꯀꯔꯤ ꯁ꯭ꯀꯨꯝ ꯀꯔꯤ ꯍꯥꯏꯁꯤꯔ ꯀꯔꯤ ꯁꯕꯖꯦꯛ ꯂꯧꯔꯛꯀꯦ ꯑꯦꯂꯚꯦꯟ ꯇꯨꯋꯦꯜꯀꯨꯝꯕꯗꯨꯅ
ꯁꯥꯏꯟꯁ ꯂꯧꯔꯦ
ꯑ
ꯎ
ꯑ ꯑꯩꯁꯦ ꯀꯥꯏꯁ ꯋꯥꯏ ꯌꯥꯝ ꯉꯥꯡꯕ ꯍꯥꯏ ꯑꯗꯨ
ꯁꯨꯣ ꯑꯥꯏꯗꯦ
ꯑꯗꯨ ꯇ ꯀꯌꯥꯆꯔ ꯊꯣꯛ ꯊꯣꯛꯄꯗ ꯑꯗꯨꯝ ꯄꯉꯥꯏ ꯍꯥꯏꯕ
ꯃꯥꯅꯦ ꯈꯔ ꯍꯥꯏꯔꯛꯑꯣ ꯇ ꯊꯣꯛꯄꯗꯣ ꯑꯩ ꯑꯗꯨꯝ ꯈꯨꯝꯃꯛꯀꯦ ꯈꯨꯝꯕꯗꯤ ꯍꯌꯦꯕꯀꯣ
ꯀꯕꯗꯤ ꯍꯥꯏꯂ ꯍ ꯂ ꯃꯤꯂ ꯍꯥ ꯑꯗꯨ ꯇꯑꯕꯅꯦꯅ ꯀꯁꯥ ꯀꯨꯝꯕꯥꯎ ꯑꯗꯨꯗꯤ
ꯌꯥꯑ ꯈꯃꯀꯦ ꯈꯃꯀꯦ
ꯑꯣ ꯎꯝ ꯇꯔꯦꯩꯅ ꯇꯔꯦ ꯐ
ꯀꯃꯥꯏ ꯍꯥꯏꯗꯣꯏꯅꯣ ꯈꯪꯗ꯭ꯔꯦꯅꯦ
ꯑꯩꯁꯨ ꯑꯩꯁꯨ ꯈꯪꯗꯦ ꯀꯔꯤ ꯍꯥꯏꯗꯣꯏꯅꯣ ꯑꯗꯨꯝ ꯑꯣ
ꯑꯩꯁꯨ ꯈꯪꯗ꯭ꯔꯦ ꯑꯗꯨꯅꯅꯦ
ꯃꯣꯕꯥꯏꯜ ꯗꯒꯨꯝꯕꯁ꯭ꯔ ꯦꯦꯝꯒꯨꯝꯕꯁꯅꯕ꯭ꯔ
ꯁꯔꯗꯤ ꯊꯥꯏꯅ ꯌꯥꯝ ꯈꯔ ꯁꯥꯟꯅꯔꯝꯃꯦ ꯈꯣꯟꯊꯤ ꯆꯥꯃꯟꯗꯅ ꯇꯣꯛꯈ꯭ꯔꯦ
ꯋꯥ ꯄꯦꯔꯦꯟꯁ ꯄꯦꯒ
ꯅꯠꯇꯦ ꯒꯦꯝ ꯃꯅꯨꯡꯗ ꯈꯣꯟꯊꯤ ꯆꯥꯕ ꯑ ꯍ ꯇꯕ ꯃꯤꯒ ꯑꯗꯨꯗ ꯆꯠꯂ ꯌꯥꯗ꯭ꯔꯥ ꯅꯪꯅ ꯑꯗꯨ ꯆꯠꯂꯤꯁꯨ ꯀꯩꯒꯤꯅꯣ ꯇꯧ
ꯍꯣꯏ ꯑꯕꯥꯏ ꯋꯥ
ꯄꯟꯊꯤꯗꯅ ꯍ‌ꯦꯛꯇ ꯊ
ꯑꯥ ꯇꯧꯕꯅ‌ꯦ ꯗꯨꯝ
ꯎꯝ ꯅꯨꯡꯉꯥꯏꯕꯅ‌ꯦ
ꯍꯣꯏ ꯍꯥꯟꯅ ꯍꯧꯕ ꯃꯇꯝꯗꯗꯤ ꯀꯩ ꯍꯥꯏꯁꯤꯔꯦ ꯃꯤ ꯈꯔꯅ ꯇꯟꯕꯒꯤ ꯌꯥꯝ ꯉꯟꯅ ꯇꯣꯛꯈꯤꯕ ꯑꯗꯨꯒ ꯃꯤ ꯈꯔ ꯑꯗꯨꯝ ꯁꯥꯅ ꯁꯥꯅ ꯕꯤꯠ ꯌꯥꯎꯔꯒ ꯒꯦꯒ
ꯍꯣꯏ ꯃꯤꯗꯤ ꯀꯌꯥꯝ ꯆꯨꯅꯩ ꯅꯪ ꯁꯥꯟꯅꯕ꯭ꯔꯣ
ꯑꯗꯨꯝ ꯀꯩ ꯍꯥꯏꯇꯥꯔ‌ꯦ ꯍꯟꯗꯛ ꯇꯤ ꯄꯞꯖꯤꯅ ꯍ‌ꯦꯟꯅ ꯁꯟꯅꯩꯗ
ꯑꯗꯨꯗꯣ ꯀꯃꯥꯏꯅ ꯁꯥꯟꯅꯕꯅꯣ ꯑꯩ ꯈꯪꯗꯦꯅꯦ ꯑꯩ ꯁꯥꯟꯅ ꯆꯪꯉꯦꯕꯀꯣ ꯍꯥꯥ ꯍꯧꯒꯠꯂꯒꯐꯧ ꯆꯠꯄ ꯉꯝ ꯆꯠꯇ꯭ꯔꯤꯅꯦꯃ‌ꯦ ꯀꯃꯥꯏꯅ ꯆꯠꯇꯣꯏꯅꯣ ꯈꯪꯗꯕꯩ
ꯄꯞꯖꯤ ꯈꯣꯏꯕꯨꯗꯤ ꯃꯣꯕꯥꯏꯜ ꯁꯦꯅꯅ ꯍꯦꯟꯅ ꯑꯃꯨꯛ ꯂꯨꯕ ꯍꯥꯏꯇꯥꯔꯦ ꯎꯝ ꯕꯇꯟꯁꯨ ꯌꯥꯝꯕꯅꯤꯅꯀꯣ ꯁꯅꯕꯗꯨ ꯍꯦ ꯅꯜꯂꯨ ꯑꯗꯨ ꯃꯣꯕꯥꯏꯜꯗ ꯑꯩꯈꯣꯏꯗꯗꯤ ꯏꯁꯀꯤꯜꯗꯣ ꯈꯔ ꯄꯥꯏꯕ ꯍꯥꯏꯔꯗꯤ ꯌꯥꯏꯗꯅ ꯑꯗꯣ ꯃꯣ ꯄꯜꯂꯤ ꯆꯟꯇꯗꯤ ꯍꯥꯟꯅꯗꯤ ꯐꯖꯅ ꯁꯥꯟꯅꯔꯒꯦ ꯑꯗꯨꯝ ꯑꯗꯣ ꯍꯟꯗꯛ ꯄꯞꯖꯤꯗ ꯍꯦꯟꯅ ꯕꯤꯠ ꯌꯥꯎꯕꯗꯣ ꯑꯗꯨꯒꯤ ꯄꯥꯟꯖꯤ ꯍꯦꯜ ꯈꯜꯂꯩ
ꯎꯝ ꯑꯗꯨ ꯍꯩꯇ‌ꯦ ꯑꯩꯗꯤ
ꯎꯝ ꯃꯤ ꯀꯌꯥ ꯆ
ꯑꯃꯗꯨꯗꯤ ꯆꯠꯄꯐꯥꯎ ꯈꯔꯐꯥꯎ ꯍꯩꯔꯤꯕꯀꯣ
ꯑꯥ ꯑꯥ ꯃꯤ ꯀꯩ ꯍꯥꯏꯖꯤꯔꯦ ꯀꯣꯛ ꯀ ꯉꯥꯎ ꯕ ꯃꯤꯠ ꯐꯖꯅ ꯁꯣꯛꯏꯗ ꯑꯗꯨ ꯄꯕꯖꯤ ꯑꯩꯈꯣꯏ ꯃꯤꯠ
ꯍꯣꯏ ꯃꯥꯒꯤ ꯀꯩ ꯍꯥꯏꯅꯤ ꯀꯥꯞꯄꯗꯣ ꯀꯥꯏꯋꯥꯏꯗ ꯀꯥꯞ ꯑꯗꯨꯅ ꯃꯤꯁꯤꯅ ꯀꯗꯥꯏꯗ ꯂꯥꯛꯏꯅꯣ ꯈꯪꯗꯦꯕ
ꯍ‌ꯣꯏ ꯍ‌ꯣꯏ ꯑꯥ ꯑꯍꯥꯟꯕꯗꯗꯤ ꯑꯗꯨꯃꯥꯏ ꯂ‌ꯣꯏ ꯇꯧꯅꯕꯅ‌ꯦꯗ
ꯍꯥꯏꯗꯤ ꯃꯤ ꯂꯥꯛꯄꯩ ꯃꯈꯣꯟ ꯇꯥꯕꯩ ꯇꯥꯏꯞꯇ ꯇꯧꯕꯩ ꯇꯥꯏꯞꯇꯁꯨ ꯇꯧꯕ ꯃꯥꯜꯂꯦꯀꯣ
ꯑꯥ ꯑꯥ ꯑꯥ ꯍꯣꯏ ꯊꯣꯛꯂꯛꯄꯅꯦ ꯑꯗꯨꯒ ꯑꯗꯨꯝ ꯁꯥꯟꯅ ꯁꯥꯟꯅꯔꯗꯤ ꯀꯩ ꯍꯥꯏꯗꯨꯏꯔꯦ ꯈꯔ ꯈꯔ ꯈꯪꯉꯛꯄ ꯃꯇꯝꯗꯣ ꯑꯗꯨ ꯃꯇꯝ ꯇꯝꯗ‌ꯣ ꯃꯤ ꯍꯥꯠꯄ ꯍꯧꯔꯛꯑꯗꯤ ꯕꯤꯠ ꯌꯥꯎꯔꯛꯄꯗ‌ꯣ ꯍꯦꯟꯅ ꯍꯦꯟꯅ ꯁꯥꯥꯟꯅꯅꯤꯡꯉꯛꯄꯗꯣ ꯃꯤ ꯍꯥꯠꯄ ꯍꯧꯕ ꯃꯇꯝꯗ ꯈꯔ ꯈꯔ ꯈꯪꯉꯛ ꯄ ꯃꯇꯝꯗ
ꯑ ꯑꯩ ꯈꯪꯗꯦ ꯑꯗꯨꯗ ꯁꯨꯡꯆꯠ ꯆꯠꯄꯕꯨ ꯍꯩꯇꯦ ꯒꯥꯔꯤ ꯇꯣꯡꯈꯠꯂꯦ ꯇꯣꯡꯈꯠꯂ ꯍꯥ ꯍꯥ ꯍꯥ ꯍꯩꯇꯦꯗ ꯑꯩ ꯀꯩꯁꯨ
ꯑ ꯃꯤ ꯀꯌꯥ ꯆꯠ ꯃꯤ ꯌꯥꯝ ꯍꯩꯕ ꯈꯣꯏꯗ‌ꯣ ꯀꯩ ꯍꯥꯏꯖꯤꯔꯦ ꯑꯗꯨꯝ ꯒꯦꯝ ꯄꯨꯕ ꯉꯝꯕ ꯑꯩꯈꯣꯏꯗꯣ ꯑꯗꯨ ꯑꯗꯨꯈꯣꯏꯒ ꯍꯥꯟꯅ ꯁꯥꯟꯅꯔꯒ ꯍꯥꯏꯅ ꯇꯥꯛꯇꯝꯕ
ꯑꯩ ꯑꯩ ꯍꯩꯕ ꯃꯤꯒ ꯍꯥꯟꯅ ꯁꯥꯟꯅꯕꯅꯦꯕꯀꯣ ꯑꯗꯨ ꯑꯣꯏꯇꯥꯔꯁꯨ ꯑꯩꯅ ꯌꯥꯝ ꯁꯨꯡꯍꯩ ꯍꯩꯇ꯭ꯔꯝꯅꯤꯅ ꯑꯩ ꯁꯥꯟꯅꯅꯤꯉꯛꯇ꯭ꯔꯦꯅ
ꯑꯥ ꯑꯥ ꯀꯔꯤ ꯀꯔꯤ ꯀꯔꯤ ꯀꯔꯤ ꯍꯦꯔꯣ ꯄꯥꯏꯔꯝꯒꯦ
ꯈꯪꯗ‌ꯦꯗ ꯑꯩ ꯀꯩꯗꯅ‌ꯣ ꯍꯥꯏꯁ‌ꯦ ꯀꯩꯅꯣꯗꯔꯣ ꯗꯤꯖꯤꯟꯗꯨꯗꯤ ꯑꯁ ꯃꯣꯏꯅ ꯁꯤ ꯃꯤꯅ ꯃꯣꯏꯅ ꯁꯞꯄꯣꯔꯠ ꯇꯧꯕꯩ ꯁꯤ ꯄꯥꯏꯔꯛꯑꯣ ꯁꯤ ꯄꯥꯏꯔ‌ꯣ ꯍꯥꯏꯕ ꯄꯪꯄꯥꯏ ꯄꯥꯏꯈꯤ ꯃꯤꯌꯥꯅ ꯑꯅꯝꯕ ꯄꯥꯏ ꯂ‌ꯦꯂꯥ ꯒ
ꯃꯤꯌꯥ ꯂ‌ꯦꯂꯥ ꯈ‌ꯣꯏꯗꯤ ꯀꯩ ꯍꯥꯏꯁꯤꯔꯥ ꯈꯔ ꯂꯥꯏꯕ ꯕꯨꯅꯤ ꯑꯗꯨ ꯍꯦꯛ ꯆꯪꯉꯛꯄꯗ ꯄꯥꯏꯕ ꯅꯨꯡꯉꯥꯏꯕ ꯈꯣꯏꯗ ꯗꯥꯏꯔꯠ ꯍꯩꯗꯣ ꯗꯥꯏꯔꯠꯅꯦ ꯃꯤꯌꯥꯅꯦ ꯑꯞꯕꯤꯈ‌ꯣꯏ ꯖꯤ ꯂꯣꯡ ꯍꯣꯏ ꯎꯝ
ꯅꯨꯄꯥꯒꯤꯗꯤ ꯑꯥꯂꯨ ꯀꯥꯔꯠꯀꯨꯝꯕ ꯄꯥꯏ ꯐꯖꯕ ꯍꯩꯈ꯭ꯔꯒꯗꯤꯀꯣ ꯑꯁ ꯑꯃꯨꯛꯇꯪ ꯀꯛꯄꯗ ꯀꯦꯟꯕꯗ ꯅꯨꯡꯉꯥꯏꯕꯗ ꯌꯦꯡꯕꯗ
ꯑꯗꯨꯗ ꯈꯔ ꯍꯥꯏꯩꯔꯒ ꯁꯞꯄꯣꯔꯠ ꯇꯧꯕꯤꯔꯁꯤ
ꯑ
ꯎꯝ
ꯃꯥ ꯏꯃꯥꯅ ꯍꯩꯈ꯭ꯔꯗꯤꯀꯣ ꯅꯨꯡꯉꯥꯏ ꯍꯥꯏꯗꯤ ꯀꯩꯅꯣ ꯅꯨꯡꯉꯥꯏꯑꯕꯦ ꯍꯩꯇꯕꯗꯣ ꯐꯥꯏꯇꯔ ꯍꯩꯇ꯭ꯔꯒꯗꯤ ꯈꯪꯗꯦ
ꯀꯌꯥꯝ ꯀꯨꯏꯔꯒꯦ ꯁꯥꯟꯅꯗ꯭ꯔꯕ
ꯀꯏꯔꯦꯗ ꯆꯍꯤ ꯃꯥꯔꯤ
ꯃꯤꯅꯦꯅꯗꯦ ꯎꯝ ꯑꯈ‌ꯣꯏꯗꯤ ꯁꯥꯟꯅꯔꯤꯗ ꯍꯧꯖꯤꯛ ꯏꯅꯥꯎꯅꯨꯄꯥ ꯏꯅꯥꯎꯅꯨꯄꯥꯈꯣꯏꯅ ꯐꯥꯎ ꯑꯩꯒꯤ ꯑꯦꯀꯥꯎꯟꯗ ꯄꯥꯏꯔꯒ ꯁꯟꯅꯔꯤ
ꯅꯩꯔ‌ꯦꯅ‌ꯦ ꯗꯨꯗꯤ
ꯑꯥ ꯑꯗꯨꯝ ꯑꯗꯨꯝ ꯅꯤꯕꯅꯤ ꯃꯣꯏꯗ ꯃꯣꯏꯅ ꯍꯦꯟꯅ ꯕꯤꯠ ꯂꯩꯕꯗꯣ ꯍꯧꯖꯤꯛꯇꯤ ꯑꯗꯨ
ꯀꯩꯅꯣ ꯀꯩꯥ ꯍꯥꯏꯅꯤ ꯏꯁ ꯑꯗꯨ ꯁꯥꯟꯅꯕꯗꯣ ꯑꯩꯈꯣꯏꯗ ꯑꯣꯏꯅ ꯀꯣꯛ ꯉꯥꯎꯈꯠꯂꯛꯑꯦꯕ
ꯍꯣꯏ ꯍꯣꯏ
ꯅꯦꯠ ꯆꯥꯎꯈꯠꯂꯦ ꯈꯜꯂꯣ ꯈꯣꯏꯗꯧ ꯁꯧꯍꯟꯅꯤꯡꯉꯅꯤ ꯆꯠꯄ ꯌꯥꯁꯤꯜꯂꯛꯇ꯭ꯔ ꯀ ꯍꯟꯗꯀꯣ
ꯅ ꯌꯥꯗꯦ ꯀꯥꯟꯗ ꯑꯗꯨ ꯅꯠꯇ꯭ꯔꯒ ꯑꯗꯨꯝ ꯁꯤꯕꯗꯣ ꯑꯦꯅꯤꯃꯤ ꯍꯥꯏꯕꯟ ꯑꯝ ꯑꯦꯅꯤ ꯃꯤ ꯑꯍꯦꯃꯜꯟꯅꯁꯨ ꯗꯤꯛ ꯌꯥꯎꯗꯕꯅꯤ
ꯍꯣꯏ ꯅꯣꯡ ꯐꯥꯗꯣꯛ ꯀꯃꯥꯏ ꯍꯥꯏꯅꯤ ꯌꯥꯎꯔꯝꯃꯦꯕ ꯅꯦꯠ ꯌꯥꯈꯤꯗ꯭ꯔꯁꯨ ꯌꯥꯔꯛ ꯀꯥꯟꯗ ꯁꯤꯗꯕꯤꯒ ꯂꯩꯔꯝꯕ ꯑꯩ ꯏꯁꯥꯅ ꯁꯥꯟꯅꯕ ꯑꯗꯨ ꯑꯣꯏꯇꯥꯔꯦ ꯑꯩꯅ ꯁꯥꯟꯅꯕꯗꯣ ꯑꯣꯏꯇꯥꯔꯗꯤ ꯁꯤꯔꯗꯧꯕ
ꯑꯥ
ꯑꯗꯨꯗꯨꯒ ꯅꯦꯠ ꯌꯥꯔꯛꯇꯕꯗ ꯍꯤꯡꯕꯁꯨ ꯌꯥꯎꯋꯦꯕ ꯏ ꯇꯥꯎꯗ
ꯑꯥ ꯀꯝꯄ꯭ꯌꯨꯇꯔꯅ ꯍꯦꯟꯅ ꯍꯥꯏꯕꯤꯕꯗꯣ ꯀꯝꯄ꯭ꯌꯨꯇꯔ ꯅ ꯅꯩꯔꯝꯕꯗꯣ ꯆꯪꯉꯛꯑꯀꯥꯟꯗ ꯜ ꯃꯌꯥꯝꯒ ꯂꯧꯕꯤꯕꯗꯣ
ꯍꯣꯏ ꯍꯣꯏ ꯑꯗꯨ ꯑꯗꯨꯃꯥꯏꯅ ꯂꯩꯔꯝꯃꯒ ꯌꯥꯎꯋꯅꯦ
ꯅꯦꯠ ꯌꯥꯔꯀꯥꯟꯗ ꯑꯃꯨꯛ ꯆꯪꯉꯦꯗꯅ ꯆꯪꯉꯀꯥꯟꯗ ꯇꯧꯕꯗꯣ
ꯑ ꯇꯧꯅꯦ ꯀꯝꯄꯌꯨꯇꯔꯅ ꯍꯦꯟꯅ ꯍꯦ ꯑꯗꯨꯒ ꯆꯤꯟꯃꯦ ꯑꯩꯈꯣꯏꯅ ꯑꯣꯐꯂꯥꯏꯟꯗꯝ ꯆꯠꯄꯣ ꯍꯥꯏꯔꯛꯇꯦ ꯑꯗꯨ ꯀꯝꯄꯨꯇꯔ ꯀꯝꯄꯨꯇꯔ ꯏꯟꯁꯥꯅ ꯍꯥꯜꯒ
ꯑꯃ ꯀꯩꯅꯣꯁꯦ ꯁꯥꯟꯅꯕꯗꯤ ꯌꯥꯗꯗꯤ ꯌꯥꯝꯅꯤ ꯀꯝꯄ꯭ꯌꯨꯇꯔꯒ ꯇꯧꯔꯒ ꯁꯥꯟꯅꯕ ꯑꯃ
ꯑꯥ ꯑꯥ ꯍꯣꯏ
ꯑꯗꯨꯁꯨ ꯁꯥꯟꯅꯒꯦ ꯑꯗꯨꯗꯤ ꯕꯤꯠ ꯂꯩꯇꯦꯗ ꯌꯥꯝ
ꯎꯝ ꯀꯩ ꯍꯥꯏꯗ꯭ꯔꯦ ꯑꯗꯨꯗꯤ ꯑꯦꯌꯥꯕꯣꯏꯅꯀꯣ
ꯍꯣꯏ ꯍꯩꯕꯕꯨꯗꯤ ꯌꯥꯎꯋꯦꯕ ꯍꯌꯨꯕꯀꯣ ꯑꯗꯨꯏꯗꯤ ꯍꯥꯏ ꯇꯥꯔꯒꯁꯨ ꯈꯪꯗꯦ ꯗꯥꯏꯔꯦꯛ ꯃꯤ ꯅꯠꯇꯦꯀꯣ ꯈꯜꯂꯛꯄꯗ ꯑꯗꯨꯝ ꯅꯨꯡꯉꯥꯏꯇꯕ
ꯑꯥ ꯍꯥꯏꯕ ꯁꯥꯟꯅꯗꯕ ꯑꯩꯈꯣꯏꯅ ꯍꯧꯖꯤꯛ ꯌꯥꯝ ꯑꯍꯔꯦ ꯦꯃ ꯑꯗꯨ ꯑꯗꯨ ꯊ ꯂꯩꯦꯕ ꯁ ꯃꯤꯅ ꯀ ꯑꯍ ꯣꯏ ꯌꯥ ꯖꯤꯅꯦꯁ ꯇꯀꯣ ꯑꯗꯨ ꯑꯣꯏꯔꯁ
ꯌꯦꯒꯦꯝꯗ ꯉꯥꯎꯕ ꯃꯤꯈꯩꯁꯤ ꯃꯤꯅꯁꯨ ꯀꯌꯥꯏ
ꯑ ꯍꯣꯏ ꯑꯗꯨꯝ ꯀꯃ ꯆꯠꯂ
ꯑꯩꯈꯣꯏꯐꯧ ꯁꯥꯎꯅꯤꯡꯉꯦ ꯍꯥꯏꯇꯥꯔꯦ ꯄꯛꯇꯦ ꯀꯥꯏꯅ ꯈꯜꯂꯦꯕ
ꯑ ꯑꯁ ꯁꯔꯁꯤꯗ ꯑꯩ ꯂꯩꯐꯝꯇꯪ ꯁꯔ ꯍꯨꯃꯥꯡ ꯁꯧꯅ ꯁ ꯃꯅꯤ ꯉꯥꯏ ꯍꯥꯏꯒꯦ ꯑ ꯏꯁꯦ ꯏꯨꯡꯕꯥꯗꯦ
ꯏꯪꯕ ꯍꯥꯏꯁꯦ ꯀꯩꯁꯨ ꯌꯥꯝ ꯏꯪꯕ ꯅꯠꯇꯦꯗ ꯁꯥꯕꯨꯗꯤ ꯁꯥꯔꯤꯅꯦ
ꯑꯥ ꯍꯣꯏ ꯍ ꯎ ꯃꯤ ꯁꯃꯗ ꯃꯤ ꯉꯥꯏꯅꯦ ꯋꯥ
ꯑꯥ ꯍꯜꯂꯣ
ꯍꯣ ꯇꯥꯏ ꯇꯥꯏ ꯇꯕꯣ
ꯇꯥꯏ ꯇꯥꯏ
ꯑ ꯁꯣꯃ ꯀꯩꯅꯣ ꯅꯠꯇ